ꯍꯜꯂꯣ
ꯍꯗꯣꯏ
ꯑꯣ ꯆꯥꯛ ꯏꯁꯤꯡ ꯊꯣꯡꯉꯕ
ꯆꯥ ꯍꯖꯥꯛ
ꯎꯝ ꯀꯩ ꯃꯊꯦꯜ ꯆꯥꯔꯕꯣ
ꯉꯥꯀꯨꯞ ꯊꯣꯡꯉꯦ
ꯍꯥ
ꯅꯥꯀꯨꯞ ꯊꯣꯣꯡꯦ
ꯅꯪꯀꯨꯞꯄ ꯀꯩꯀꯩ ꯐꯣꯡꯕ
ꯑꯜꯂꯨ ꯍꯣꯏ ꯃꯣꯔꯣꯛ ꯇꯪꯈꯥꯏꯔ ꯈꯥꯏꯖꯂ
ꯑꯣ ꯇꯪꯈꯥꯏꯒ ꯑꯗꯨꯗꯤ ꯍꯧꯥꯎꯔꯝꯒꯅꯤ
ꯃꯥꯂꯦ ꯑꯗꯨ ꯀꯨꯞꯄꯤꯤ
ꯎꯝ ꯀꯩꯅꯣ ꯑꯣꯏꯅ ꯇꯧꯕ ꯊꯥꯎ ꯑꯣꯏꯅ
ꯃꯥꯗꯤ ꯑꯗꯨꯝ ꯊꯥꯎ ꯑꯣꯏꯅ ꯑꯗꯨꯝ ꯊꯣꯡ ꯑꯗꯨꯒ ꯅꯥꯀꯨꯞꯄꯤꯗꯨꯅ ꯆꯞ ꯃꯥꯟꯅ ꯉꯥꯟꯗ꯭ꯔꯥ
ꯥꯏ ꯑꯗꯨ ꯑꯗꯨꯝ ꯍꯥꯎꯔꯝꯒꯅꯤ ꯍꯥꯎ ꯀꯟꯕꯅꯦꯕ ꯑꯗꯨꯝꯕ
ꯑꯗꯨꯝ ꯀꯟꯗꯤ ꯑꯩꯗꯤ ꯅꯥꯀꯨꯞꯄꯤꯁꯦ ꯄꯥꯝꯃꯦ ꯑꯗꯨꯝ
ꯎꯝ ꯍꯧꯖꯤꯛ ꯉꯈꯥꯁꯨ ꯎꯈꯤꯗ꯭ꯔꯦꯗ ꯉꯥꯈꯥꯁꯨ ꯑꯗꯨꯝ ꯍꯥꯎꯕꯅꯦ ꯉꯥꯈꯥꯒ ꯍꯥꯞꯄꯒ ꯑꯩꯈꯣꯏꯒꯤ ꯉꯥꯈꯥꯒꯤ ꯊꯣꯡꯕ ꯑꯃ ꯂꯩꯖꯦ ꯎꯝ ꯎꯝ
ꯃꯈꯥ ꯑꯣꯏꯗꯣꯏꯅꯦ ꯅꯪ ꯀꯣꯛ ꯍꯥꯏꯁꯦ
ꯑꯣ ꯍꯥꯏꯗꯤ ꯀꯩꯅꯣꯗ ꯉꯥꯀꯨꯞ ꯍꯥꯏꯅ ꯑꯃꯁꯨ ꯂꯩꯗꯗ ꯀꯩꯅꯣ ꯅꯠꯇꯕꯤꯅꯤ ꯉꯥꯈꯥ ꯅꯠꯇꯕꯤ ꯉꯀꯨꯞꯇ ꯑꯃ ꯉꯥꯈꯥꯒ ꯈꯤꯇꯪ ꯃꯥꯟꯅꯕ ꯉꯥꯈꯥ ꯑꯗꯩꯗꯤ ꯈꯤꯇꯪꯗꯤ ꯑꯃꯨꯛ ꯈꯦꯠꯅꯕ ꯑꯃꯁꯨ ꯂꯩꯕꯅꯦꯕ ꯑ
ꯍꯗꯤ
ꯑꯗꯨꯁꯨ ꯑꯗꯨꯝ ꯍꯥꯎꯈ꯭ꯔꯦ ꯀꯈꯥꯁꯨ ꯄꯥꯎꯈꯤꯗ꯭ꯔꯦ
ꯎꯝ ꯍꯥꯏꯗꯤ ꯈꯪꯗ ꯑꯗꯨꯣ ꯀꯔꯝꯕ ꯑꯣꯏꯗꯣꯏꯅꯣ ꯅꯤꯡꯉꯦ ꯑꯗꯨꯝ
ꯎꯝ ꯉꯀꯨꯞ ꯑ ꯑꯣꯏꯅꯁꯨ ꯑꯃ ꯂꯩꯕꯅꯤ ꯉꯈꯥ ꯇꯔꯛ ꯅꯠꯇꯕꯤ
ꯎꯝ
ꯉꯁꯥꯡꯒꯨꯝꯕꯁꯨ ꯑꯗꯨꯝ ꯆꯥꯟꯅꯕꯅꯤ ꯉꯁꯥꯡ ꯃꯆꯥꯗꯣ ꯌꯥꯝ ꯆꯥꯎ꯭ꯉꯩ ꯑꯩꯈꯣꯏꯒꯤ ꯆꯥꯡ ꯑꯃꯗ ꯂꯩꯗꯅ ꯑꯗꯨꯁꯨ ꯍꯥꯎꯕꯅꯦ ꯑꯗꯨꯝ ꯀꯩꯅꯣꯒꯨꯝ ꯃꯔꯣ ꯑ ꯇꯦꯛꯄꯒ ꯑꯗꯨꯝ ꯍꯥꯏꯔꯒ ꯊꯣꯡꯕ ꯊꯥꯎꯒ ꯇꯧꯔꯒ
ꯑꯩꯈꯣꯏꯗꯝ ꯉꯁꯥꯡꯒꯁꯨ ꯑꯗꯨꯝ ꯌꯥꯎꯋꯦꯕ ꯑꯗꯣ ꯄꯨꯈ꯭ꯔꯤꯗ ꯐꯥꯕꯅꯦꯕ
ꯄꯨꯈ꯭ꯔꯤꯗꯒꯤ ꯑꯩꯈꯣꯏ ꯏꯈꯣ ꯆꯥꯕꯅꯦꯕ
ꯎꯝ
ꯂꯩꯌꯦꯕ ꯉꯥꯗꯨ ꯉ ꯍꯥꯏꯁꯦ ꯑꯩ ꯄꯨꯂꯞ ꯄꯨꯜꯂꯕꯅꯦ ꯁꯤꯅꯤ ꯉꯁꯥꯡꯁꯨ ꯀꯩꯁꯨꯨꯝ ꯑꯗꯨꯝ ꯌꯥꯎ
ꯎ ꯎꯝ ꯑꯗꯨꯝ ꯀꯣꯠꯄꯗ ꯑꯗꯨꯝ ꯌꯥꯎꯔꯝꯕꯅꯤ ꯑꯗꯒꯤ ꯄꯨꯈ꯭ꯔꯤꯗꯨ ꯑꯣꯏꯕꯅꯤ ꯀꯩꯅꯣꯒꯤ ꯑꯣꯏꯔꯗꯤ ꯇꯨꯔꯦꯟꯒꯤ ꯑꯣꯏꯅꯗꯤ ꯏꯁꯤꯡ ꯆꯥꯎꯕ ꯈꯣꯠꯄꯗꯤ ꯇꯧꯗꯦ
ꯑꯗꯨꯖ
ꯆ ꯇ ꯇꯔ ꯌꯦꯒꯗꯤ ꯍꯥꯏꯗꯤ ꯍꯧꯖꯤꯛ ꯅꯣꯡꯃꯗꯤ ꯌꯥꯝ ꯀꯟꯅ ꯆꯨꯗꯁꯨ ꯈꯔ ꯈꯔ ꯑꯗꯨꯝ ꯆꯨꯅꯕꯅꯤꯅ ꯏꯁꯤꯡ ꯑꯗꯨꯝ ꯑꯩ ꯆꯣꯡꯒꯦ ꯇꯨꯔꯦꯟꯗꯩꯁꯨ ꯑꯗꯨꯝ ꯐꯥꯅꯩꯗꯅ ꯏꯟꯒ ꯇꯧꯔꯒ
ꯇꯨꯔꯦꯜꯗ ꯑꯃꯨꯛ ꯐꯥꯎ ꯐꯥꯗ꯭ꯔꯤ
ꯑꯗꯨ